ꯍꯜꯂꯣ ꯍꯜꯂꯣ ꯃꯥꯏꯀ꯭ꯔꯣꯐꯣꯟ ꯇꯦꯁꯇꯤꯡ
ꯑ ꯇꯥꯏ ꯇꯥꯏ ꯇꯗꯔꯣ
ꯕꯦꯛꯒ꯭ꯔꯥꯎꯟ ꯅꯣꯏꯁ ꯌꯥꯝ ꯇꯥꯏꯅꯦ ꯅꯪꯒꯤ
ꯎꯝ ꯃꯇꯥꯡ ꯃꯇꯝ ꯆꯥꯗꯅ ꯇꯧꯔꯛꯑꯦ ꯅꯪꯁꯨ
ꯅꯪ ꯍꯧꯖꯤꯛꯇ ꯇꯧꯔꯛꯑꯣ ꯍꯥꯏꯔꯒ
ꯑ ꯅꯠꯇꯦ ꯍꯧꯖꯤꯛ ꯍꯥꯏꯕ ꯅꯠꯇꯅꯦ
ꯐꯦꯟ ꯎꯡꯕꯔꯣ
ꯇ꯭ꯔꯦꯟꯗꯣꯡꯗꯦ ꯂꯝꯕꯤ ꯂꯩꯌꯦ ꯃꯄꯥꯟꯗ
ꯍꯧꯖꯤꯛ ꯈꯛ ꯊꯣꯛꯂꯛꯄꯅꯦ ꯃꯄꯥꯟꯗ
ꯑꯣ ꯃꯅꯨꯡꯗ ꯇꯣꯏꯂꯦꯠꯇ ꯂꯩꯔꯝꯒꯗ꯭ꯔꯅ ꯈꯟꯕ ꯑꯩꯗꯤ ꯉꯁꯥꯏꯗꯧꯅ
ꯂꯩꯇꯦ
ꯀꯩ ꯅꯨꯡꯗꯥꯡꯗ ꯀꯩ ꯊꯕꯛ ꯂꯩꯕꯒꯤ ꯃꯄꯥꯟ ꯆꯠꯂꯤꯕ
ꯆꯥꯕ ꯊꯛꯄ ꯇꯧꯔꯗꯤ ꯌꯥꯗꯕꯅꯤꯅ ꯂꯧꯕ ꯆꯠꯄꯅꯤꯅꯦꯍꯦ
ꯅꯨꯡꯗꯥꯡꯗ ꯍꯦꯛ ꯂꯧꯕ ꯆꯠꯕ꯭ꯔꯥ ꯅꯣꯏꯗꯤ
ꯍꯣꯏ ꯅꯣꯡꯊꯤꯟꯗꯤ ꯁꯥꯥꯕꯅꯤꯅ ꯀꯩ ꯍꯥꯏꯒꯦ
ꯍꯧꯖꯤꯛꯀꯥꯟꯁꯦ ꯅꯨꯄꯤꯁꯤꯡꯅꯁꯨ ꯅꯨꯄꯥ ꯐꯥꯕꯅꯤꯀꯣ ꯈꯔ ꯆꯦꯛꯁꯤꯜꯂꯨꯍꯦ
ꯐꯥꯁꯥꯅꯨ ꯀꯩꯅꯣ
ꯐꯥꯕꯥꯗꯨ ꯄꯥꯝꯕ ꯋꯥꯅꯤꯅꯦ ꯅꯪꯁꯤ
ꯍꯥꯥ ꯐꯥꯔꯁꯨ ꯀꯩꯁꯨ ꯀꯥꯏꯗꯦ ꯌꯥꯏ ꯏꯌꯥꯏꯗꯥ ꯌꯥꯏ
ꯏꯁ ꯅꯨꯄꯤꯅ ꯐꯥꯕꯗꯣ ꯅꯪ ꯈꯔ ꯄꯥꯝꯝꯕ ꯃꯥꯜꯂꯦꯗ
ꯄꯥꯝ ꯍꯣꯏ ꯄꯥꯝꯃꯦ ꯍꯥꯏꯇꯥꯔꯦ ꯄꯥꯝꯗ꯭ꯔꯣ ꯅꯣꯏꯗꯦ
ꯈꯣꯏꯗꯤ ꯗꯨꯝꯕꯗꯨ ꯄꯥꯝꯗꯦꯗ
ꯑꯣꯏꯗꯤ ꯄꯥꯝꯕꯅ ꯂꯣꯏꯔꯦꯍꯦ ꯀꯩ ꯆꯥꯒꯦ
ꯀꯦꯝ ꯆꯗꯦ
ꯍꯥ
ꯀꯦꯝ ꯆꯥꯗꯦꯕ ꯗꯥꯏꯠ ꯇꯧꯒꯦ ꯇꯧꯔꯤ ꯑꯩꯁꯨ ꯍꯧꯖꯤꯛ ꯍꯧꯖꯤꯛ ꯗꯥꯏ ꯍꯧꯔꯅꯤ ꯑꯩꯁꯨ
ꯇꯥꯏꯍꯧꯔꯅꯤ ꯀꯥꯏꯅ ꯌꯥꯔꯣꯏꯅꯦ ꯅꯪꯒꯤꯗꯣ
ꯐꯤꯒꯥꯏ ꯈꯔ ꯆꯦꯟꯒꯦ
ꯑꯥ ꯀꯩꯅꯣ ꯃꯥꯜꯂꯦꯕ ꯀꯩ ꯃꯥꯟꯕ꯭ꯔꯥ ꯈꯪꯕ꯭ꯔꯥ ꯅꯪ
ꯍꯪꯗꯦ
ꯀꯩꯅꯣ ꯃꯥꯜꯂꯦꯕ ꯌꯣꯡꯆꯥꯛꯀꯤ ꯀꯩꯅꯣꯗꯣ ꯌꯣꯡꯆꯥꯛꯀꯤ ꯃꯀꯣꯛꯇꯣ ꯈꯪꯕ꯭ꯔꯣ
ꯈꯪꯉꯦ ꯈꯪꯉꯦ ꯔꯥꯁꯤ ꯌꯥꯝ ꯂꯩꯅꯦ ꯑꯗꯨꯗꯤ
ꯔꯥꯁꯤ ꯂꯩꯇꯦ
ꯃꯒꯨꯟ ꯌꯥꯝ ꯂꯩꯕꯅꯦ
ꯏꯁ ꯃꯒꯨꯟ ꯍꯥꯏ ꯃꯒꯨꯟ ꯃꯒꯨꯟꯁꯨ ꯌꯥꯗꯦꯅꯦ ꯃꯒꯨꯟ
ꯃꯒꯨꯟꯗꯨꯅꯦ ꯃꯔꯨꯗꯤ ꯃꯔꯨꯗꯤ ꯃꯒꯨꯟꯗꯨꯅꯦ
ꯑꯗꯨꯗꯤ ꯃꯥꯒꯨꯟ ꯑꯗꯨꯗꯤ ꯃꯥꯒꯨꯟꯗꯣ ꯍꯥꯏꯌꯣꯅꯦ
ꯎꯝ ꯃꯒꯨꯟꯗꯨꯅꯦ ꯈꯌꯥꯏ ꯂꯨꯕꯗꯤ ꯃꯁꯛ ꯊꯤꯔꯁꯨ ꯃꯁꯛꯀꯤ ꯋꯥꯗꯤ ꯁꯦꯝꯕ ꯌꯥꯏꯗꯅ
ꯃꯒꯨꯟꯗꯨ ꯍꯥꯏꯌꯨꯅꯦ ꯑꯝꯇ ꯍꯥꯏꯕꯤꯒꯦꯔꯥ ꯑꯗꯨꯒꯤ ꯑꯗꯨꯗꯤ ꯌꯥꯗ꯭ꯔꯦꯅ ꯍꯜꯂꯦ
ꯌꯥꯝ ꯂꯥꯡꯉꯦꯕ ꯇꯥꯕ ꯅꯨꯡꯉꯥꯏꯇꯦꯕ
ꯂꯥꯡꯕ ꯅꯠꯇꯦ ꯅꯣꯡ ꯆꯨꯕꯒꯤꯅꯦ
ꯁꯤꯗꯗꯤ ꯅꯣꯡ ꯆꯨꯔꯗꯤ ꯑꯗꯨꯃꯥꯏ ꯇꯧꯋꯦꯕ ꯃꯤ ꯃꯈꯣꯟ ꯇꯥꯕꯅꯦꯗ ꯃꯣꯠ ꯁꯣꯗꯤꯒꯕ꯭ꯔꯥ ꯌꯥꯝ ꯎ
ꯍꯪꯒꯣꯏ ꯉꯥꯛꯇ ꯑꯣꯏꯔꯝꯅꯤ ꯍꯪꯉꯣꯏ ꯀ꯭ꯂꯥꯟ ꯑꯣꯏꯔꯝꯅꯤ ꯅꯣꯏ ꯑꯩꯗꯣ ꯅꯣꯡ ꯆꯨꯨꯔꯗꯤ ꯍꯦꯛ ꯍꯦꯛ ꯊꯣꯛꯏꯗꯣ ꯍꯪ ꯍꯪꯉꯣꯏꯒꯤ ꯁꯉꯥꯏ ꯑꯣꯏꯔꯕꯝꯅꯦꯕ ꯃꯣꯏꯗꯣ
ꯑꯥ
ꯑꯩꯈꯣꯏꯒꯤꯗꯤ ꯅꯣꯡ ꯆꯨꯗꯦ
ꯉꯁꯤ ꯅꯨꯡꯊꯤꯜ ꯆꯨꯞꯄ ꯆꯨꯕ ꯃꯥꯜꯂꯦ ꯉꯁꯤ
ꯆꯤꯡ ꯆꯥꯎꯔꯛꯑꯝꯅꯤ ꯑꯗꯨꯗꯤ
ꯌꯥꯝꯅꯗꯤ ꯆꯥꯎꯗꯦꯗ ꯑꯩꯈꯣꯏꯖꯗꯦ ꯑꯇꯣꯞꯄꯠꯇꯗꯤ ꯆꯥꯎꯕ ꯃꯥꯂꯦ
ꯑꯩꯈꯣꯏꯒꯤꯗꯤ ꯃꯪꯗꯤ ꯃꯪꯉꯦꯕꯨ ꯅꯣꯡꯗꯤ ꯆꯨꯔꯛꯇꯦ ꯁꯥꯕꯒꯤ ꯐꯦꯟ ꯎꯪꯉ ꯇꯨꯝꯃꯤ
ꯅꯣꯡꯃꯥꯡꯃꯗ ꯍꯦꯟꯅ ꯆꯥꯕꯅꯤ ꯆꯁꯤꯒꯂ ꯑꯣꯏꯣ
ꯃꯉꯁꯨ ꯁꯥꯏ ꯃꯒ꯭ꯔꯁꯨꯨ ꯁꯥꯏ
ꯅ ꯅꯣꯡꯃꯗ ꯍꯦꯟꯅ ꯆꯥꯕꯅꯤ
ꯍꯧꯖꯤꯛꯄꯗꯨ ꯈꯔ ꯐꯔꯦꯗ ꯉꯁꯥꯏꯗꯤ ꯍꯦꯅꯤ
ꯅꯪꯁꯨ ꯃꯆꯥ ꯃꯇꯝ ꯆꯥꯗꯦ ꯐꯣꯟ ꯇꯧꯔꯛꯄꯁꯦ
ꯑꯩꯒꯤꯗꯤ ꯃꯇꯝ ꯆꯥꯏꯅꯦ ꯑꯗꯨꯏꯅꯤꯅꯦ
ꯑꯗꯨꯗꯤ ꯅꯪꯒꯤ ꯈꯛꯇ ꯈꯜꯂꯗꯤ ꯅꯪꯁꯦ ꯁꯦꯜꯁꯀꯤ ꯆꯠꯂꯣꯏꯗ꯭ꯔꯥ
ꯍꯧꯖꯤꯛꯀꯥꯟꯗꯤ ꯁꯦꯜꯐ ꯐꯁ ꯑꯣꯏꯗ꯭ꯔꯗꯤ ꯌꯥꯗ꯭ꯔꯦꯅꯦ ꯃꯁꯥ ꯃꯁꯥꯒꯤ ꯈꯟꯕ ꯁꯔꯨꯛꯅꯤ
ꯑꯣꯏꯃꯜꯂꯁꯨ ꯌꯥꯗꯕꯅꯦ
ꯅꯪꯒꯤꯁꯨ ꯈꯜꯂꯦꯗ
ꯈꯟꯗꯦ ꯈꯟꯅꯕꯒꯤ ꯅꯪ ꯍꯧꯖꯤꯛ ꯇꯧꯛꯑꯄ
ꯑꯩꯁꯨ ꯂꯥꯏꯃꯛꯇꯤ ꯅꯠꯇꯦꯗꯅ ꯅꯪ ꯀꯔꯤ ꯇꯧꯔꯝꯅꯤ ꯀꯔꯤ ꯇꯧꯕꯔꯣ ꯍꯥꯏꯖꯨ ꯈꯪꯗꯦꯗꯅ ꯈꯪꯗꯕꯒꯤ ꯍꯪꯒꯦꯅ ꯇꯧꯔꯛꯏꯅꯤꯅꯦ
ꯅꯪ ꯍꯧꯖꯤꯛ ꯇꯧꯔꯛꯄꯁꯗ ꯑꯩ ꯋꯥꯁꯔꯨꯝ ꯂꯩꯔꯝꯃꯗꯤ ꯅꯪ ꯀꯃꯥꯏꯅ ꯇꯧꯗꯦꯕ ꯑꯩ ꯋꯥꯁꯔꯨꯝ ꯂꯥꯛꯑꯦ ꯀꯟꯅ ꯗꯥꯎꯟꯂꯣꯗ ꯇꯧꯔꯤ ꯍꯥꯏꯔꯗꯤ ꯅꯪ ꯀꯃꯥꯏꯅ ꯇꯧꯗꯦꯕ
ꯑꯗꯨꯗꯤ ꯃꯈꯣꯟ ꯇꯥꯕ ꯇꯥꯔꯦꯅꯦ
ꯇꯥꯕ ꯇꯥꯔꯦꯕ
ꯎꯄꯥꯏꯂ ꯏꯇ꯭ꯔꯦ
ꯎꯝ ꯃꯁꯛꯁꯨ ꯎꯔꯝꯃꯅꯤꯀꯣ ꯅꯪꯃꯤꯠꯇ
ꯃꯤꯠꯇꯗꯤ ꯎꯗꯦꯍꯦ ꯋꯥꯈꯜꯗꯗꯤ ꯎꯋꯦ
ꯃꯁꯛ ꯎꯗ꯭ꯔꯕ
ꯎ
ꯑꯥ
ꯗꯣ ꯅꯠ ꯀꯃꯁ ꯑꯣꯌꯦ
ꯑꯩꯈꯣꯏ ꯀꯂꯔꯗꯣ ꯀꯂꯔꯗꯨꯗꯤ ꯎꯕ꯭ꯔꯣ ꯀꯂꯔꯗꯤ ꯑꯩꯈꯣꯏꯒꯤ ꯀꯂꯔꯗꯤ ꯈꯔ ꯇꯣꯉꯥꯟꯕꯅꯤ
ꯅꯪ ꯗꯥꯏꯔꯤꯌꯥ ꯆꯠꯄ꯭ꯔꯣ ꯃꯍꯤ ꯉꯥꯛꯇ ꯎꯑꯦ
ꯑꯩꯈꯣꯏꯒꯤꯗꯤ ꯕ꯭ꯔꯥꯎꯟ ꯇꯧꯕꯅꯦ ꯕ꯭ꯔꯥꯎꯟ ꯕ꯭ꯔꯥꯎꯟ ꯃꯔꯛ ꯃꯔꯛꯇ ꯌꯦꯜꯂꯣ ꯕꯣꯔꯥ ꯌꯦꯜꯂꯣ ꯑꯃꯨꯛ ꯊꯣꯛꯪꯂꯛꯄꯅꯦ
ꯃꯅꯝꯗꯤ ꯁꯦꯠꯂꯝꯃꯅꯤꯗ
ꯃꯅꯝꯗꯤ ꯍꯥꯏꯕꯤꯔꯅꯨ
ꯊꯨꯟꯗꯣ ꯄꯨꯝꯗ꯭ꯔꯣ ꯊꯤ ꯅꯝꯊꯤ ꯃꯟꯕꯩ
ꯅꯤꯡꯊꯤꯃꯟꯒꯤ ꯀꯩꯅꯣ ꯈꯪꯕ꯭ꯔꯥ ꯇꯨꯗ ꯈꯪꯕ꯭ꯔꯥꯏ ꯑꯩ ꯇꯨꯗꯣ
ꯎꯝ
ꯑꯗꯨꯐꯥꯎ ꯁꯝꯐꯥꯎ ꯀꯦꯜꯂꯕꯅꯦ
ꯆꯥꯛ ꯊꯣꯡꯅꯕ ꯒ꯭ꯁꯇꯣ ꯂꯧꯊꯣꯛꯑꯣ
ꯈꯜꯗꯕ ꯀꯣꯏꯁꯨ
ꯄꯩꯁꯥ ꯇꯤꯡꯗ꯭ꯔꯦꯅ ꯄꯩꯁꯥ ꯇꯤꯡꯗ꯭ꯔꯦ ꯑꯗꯨ ꯑꯣꯏꯔꯗꯤ ꯎ
ꯍꯣꯏ ꯃꯁꯨꯨ ꯀꯥꯟꯗꯅꯤ ꯍ
ꯅꯦꯠꯁꯦ ꯌꯥꯝ ꯅꯨꯡꯉꯥꯏꯇꯦꯗ
ꯑ
ꯅꯪꯒꯤꯗꯤ ꯅꯣꯏ ꯅꯨꯡꯉꯥꯏꯇꯦ ꯍꯥꯏꯕ ꯎꯨꯝ
ꯅꯨꯡꯉꯥꯏ ꯀꯩꯅꯣ ꯑꯩꯒꯤ
ꯃꯔꯦꯡ ꯃꯔꯦꯡ ꯆꯠꯂꯦ
ꯒꯤꯗꯥꯎꯁꯤꯗꯤ ꯌꯥꯗꯦ
ꯅꯪ ꯉꯁꯥꯏ ꯅꯣꯏ
ꯀꯖꯤ
ꯅꯪ ꯉꯁꯥꯏ ꯅꯣꯏ ꯑꯦꯛꯁꯤ ꯃꯔꯝꯗ ꯍꯥꯏꯅꯤ ꯍꯥꯏꯗꯥꯏ
ꯍꯥꯏꯒꯦ ꯌꯥ
ꯋꯥꯔꯤ ꯂꯤꯔꯛꯑꯣꯁꯦ ꯇꯥꯔꯒꯦ
ꯍꯧꯖꯤꯛꯤ ꯌꯥꯗ꯭ꯔꯤ ꯌꯨꯝ ꯍꯥꯟꯅ ꯆꯪꯂꯛꯀꯦ ꯑꯗꯨꯒ
ꯁꯤꯀ꯭ꯔꯦ ꯇ ꯍꯥꯏꯗ ꯏꯔꯣ
ꯆꯀꯟ
ꯏꯪꯅ ꯆꯤꯛꯅ
ꯍꯣꯏ ꯃꯤꯅꯤꯠ
ꯐꯃꯨꯡꯗ
ꯍꯣꯏ ꯄꯃꯨꯡꯅ ꯇꯨꯝꯃꯒ ꯐꯤ ꯀꯩꯅꯣ ꯁꯨꯞꯄꯒ ꯀꯣꯜꯂꯒ ꯐꯖꯅ ꯋꯥꯔꯤ ꯁꯥꯒꯦ
ꯑꯣ ꯐꯔꯅꯦ ꯑꯗꯨꯗꯨꯕꯤ
ꯌꯦ
ꯅꯦꯠꯁꯦ ꯃꯨ ꯍꯧꯔꯣ ꯑꯩꯇꯣ
ꯀꯣꯏꯕ ꯀꯅꯥꯅ ꯑꯃꯨꯛ ꯀꯣꯏꯈ꯭ꯔꯦ ꯅꯪ ꯈꯪꯕ꯭ꯔꯣ
ꯁꯥꯗ꯭ꯔꯦ ꯑꯗꯨꯒꯨꯝꯕ ꯋꯥꯔꯤ ꯁꯥꯟꯅꯗ꯭ꯔꯦ ꯍꯥꯏꯕ-'
ꯀꯩꯔꯣ
ꯄꯥꯛꯅ ꯐꯥꯎꯅꯗ꯭ꯔꯦ ꯑꯩꯈꯣꯏꯒ ꯂꯩꯃꯤꯟꯅ ꯄꯗꯝꯅꯤꯅ ꯄꯥꯛ ꯐꯥꯎꯅꯗꯦꯕ ꯃꯥꯁꯨ ꯃꯄꯥꯟꯗ ꯂꯩꯌꯦ ꯃꯅꯨꯡꯗ ꯂꯩꯇ꯭ꯔꯦ ꯍ ꯍ ꯍ
ꯍꯥꯟꯗꯤ ꯃꯅꯨꯡꯗ ꯂꯩꯕ ꯅꯠꯇ꯭ꯔꯣ
ꯍ ꯎꯨꯝ ꯅꯥꯟ ꯂꯩꯔꯝꯕꯗꯨ ꯍꯟꯗꯛ ꯍꯟꯗꯛ ꯍꯟꯗꯛꯅ ꯆꯪꯒ꯭ꯔꯦ ꯑꯃꯨꯛ ꯃꯅꯨꯡꯗ
ꯑꯣ
ꯑꯩꯅ ꯍꯥꯏꯗꯤ ꯃꯄꯥꯟꯗ ꯍꯥꯏꯕ
ꯅ ꯅꯨꯡꯁꯤꯅꯤ ꯀꯅꯥꯅ ꯑꯃꯨꯛ ꯀꯣꯏꯕ꯭ꯔꯁꯨ ꯈꯪꯗꯦ ꯋꯥꯔꯤ ꯌꯥꯝ ꯂꯩ
ꯑꯁ ꯅꯨꯡꯁꯤꯗꯨꯕꯩ ꯅꯨꯡꯁꯤꯗꯨꯕꯩ ꯈꯥꯏꯅꯔꯒ ꯑꯃꯨꯛ ꯅꯨꯡꯕꯨ ꯅꯨꯡꯁꯤ ꯀꯥꯏꯅ
ꯅꯨꯡꯁꯤꯗꯕꯒꯤ ꯀꯥꯏꯅꯕ ꯅꯠꯇꯦ ꯅꯨꯡꯁꯤꯕꯅꯤ ꯃꯥ
ꯅꯨꯡꯁꯤꯕꯒꯤ ꯅꯨꯡꯁꯤꯕꯒꯤ ꯀꯥꯏꯅꯩꯔꯣ ꯅꯣꯏꯅꯤ
ꯑ ꯅꯨꯡꯁꯤꯃꯟꯕꯒꯤ
ꯅꯨꯡꯁꯤꯃꯜꯂꯗꯤ ꯊꯨꯡꯅꯗꯦ ꯍꯥꯏꯁꯨ ꯆꯨꯝꯃꯤꯅꯦ ꯅꯪꯅꯅꯤꯅ ꯍꯥꯏꯐꯦꯠ ꯇꯥꯏꯗ
ꯑꯩ ꯅꯠꯇꯦ
ꯃꯥꯅꯂꯣ ꯑꯗꯨꯗꯤ ꯅꯪꯅꯁꯨ ꯅꯠꯇꯕ ꯃꯥꯅꯁꯨ ꯅꯠꯇꯕ ꯂꯥꯏꯅ ꯇꯥꯔꯦꯅꯦ ꯑꯗꯨꯗꯤ
ꯂꯥꯏꯅꯁꯨ ꯅꯠꯇꯦ
ꯇꯥꯅꯔꯣ ꯑꯗꯨꯗꯤ ꯍ ꯍ
ꯐꯖꯅ ꯍꯣꯏ ꯑꯗꯨ ꯍꯥꯏꯇꯥꯔꯦ ꯐꯖꯅ ꯍꯦ ꯀꯩꯅꯣ ꯆꯕꯤ ꯌꯥꯦꯍꯔꯦꯟ
ꯁꯥꯏ ꯆꯅ ꯑꯣꯏꯔꯝꯅꯤ
ꯅꯠꯇꯦꯗ
ꯁꯥꯏꯠ ꯏꯛꯇ ꯁꯩ ꯇ ꯃꯪ ꯂ ꯍꯒꯦꯂꯄ ꯃꯥꯂꯦ
ꯏꯃ ꯔꯗ ꯆ
ꯑꯗꯨ
ꯊ ꯍ ꯍꯝ ꯊꯥꯑ
ꯀꯩ ꯍꯥꯏꯕꯅꯣ
ꯎꯨꯝ ꯑꯗꯣ ꯅꯠꯇꯦ
ꯀꯅꯥ ꯀꯅꯥ ꯂꯩꯌꯦ ꯅꯪ
ꯑꯈꯣꯏ ꯁꯥꯏꯒ ꯂꯩꯌꯦ
ꯀꯃꯥꯏ ꯀꯃꯥꯏ ꯇꯧꯒꯦ ꯥꯏ ꯎꯨꯝ ꯊꯥꯖꯥꯗꯦꯗ
ꯅꯣꯏ ꯅꯇꯩꯒ ꯂꯩꯌꯦ ꯅꯇꯩꯁꯨ ꯍꯤꯞꯄꯤꯌꯦ
ꯀꯤꯔꯝꯃꯅꯤ ꯅꯪꯒꯦꯗ
ꯐꯖꯕꯅꯦꯗ ꯅꯪꯉꯣꯟꯗꯒꯤ ꯍꯦꯜꯂꯦꯗ
ꯍꯉꯣꯏ ꯈꯣꯡꯕ ꯍꯩꯇꯕ ꯑꯃ ꯂꯩꯕꯗꯥꯏꯅꯦ
ꯎꯁ ꯌꯥꯔꯦ ꯍꯪꯉꯣꯏꯒ ꯆꯪꯗꯝꯅꯔ ꯑꯗꯨꯅ
ꯐ꯭ꯔꯣꯛ ꯑꯦꯟꯇ ꯗꯁꯇ ꯗꯁꯇꯥꯒ ꯑꯃ
ꯈꯪꯗꯦ ꯃꯁꯛ ꯊꯤꯕꯈꯩꯗꯤ ꯈꯪꯗꯦ ꯑꯩ ꯐꯖꯕ ꯉꯥꯛꯇꯅꯦ ꯑꯩꯅ ꯈꯪꯁꯦ ꯑꯊꯤꯕꯗꯤ ꯈꯪꯗꯦꯕ
ꯀꯩꯅꯣ ꯇꯧꯕꯗꯣ ꯃꯥꯒꯤ ꯃꯆꯨꯗ ꯈꯔ ꯃꯝꯕꯗ
ꯃꯝꯗꯦꯗ ꯑꯩꯈꯣꯏꯒꯤꯗꯤ ꯃꯝꯗꯦ
ꯃꯝꯕꯗ ꯃꯝꯕꯒꯤ ꯍꯪꯉꯣꯏꯗ ꯎꯝ
ꯑꯣꯖꯥ ꯅꯪꯗꯤ ꯃꯨꯕ ꯅꯠꯇꯦ ꯃꯝꯕꯅꯦ
ꯎ
ꯃꯔꯁꯨ ꯔꯁꯤ ꯂꯩꯗꯦ ꯇ꯭ꯔꯣ ꯃꯔꯁꯨ ꯔꯁꯤ ꯂꯩꯕ